ꯍꯜꯂꯣ꯫
ꯇꯥꯔꯦ꯫
ꯑꯣ ꯇꯥꯔꯕ ꯅ ꯑꯩ ꯐꯣꯟ ꯉꯁꯥꯏꯗꯩ ꯆꯠꯇꯕ ꯑꯗꯨꯏꯅꯤꯗ
ꯀꯩ ꯂꯩꯔꯦ꯫
ꯀꯩꯀꯩ ꯇꯧꯔꯤ ꯀꯩꯁꯨ ꯇꯧꯗꯦꯗ ꯁꯨꯝ ꯀꯩꯀꯩ ꯇꯧꯔꯤꯅꯣ ꯍꯪꯒꯦ ꯇꯧꯔꯝꯕꯅꯤ꯫
ꯆꯥꯛ ꯆꯥ ꯇꯣꯛꯏ ꯑꯗꯨꯒ ꯑꯩꯁꯨꯦ ꯑꯁꯨꯨꯝ ꯉꯇꯪ ꯍꯦꯞꯄꯝꯃꯤꯅꯦ ꯅꯪꯗꯤ ꯀꯩꯗꯧꯔꯝꯃꯤꯅ
ꯑꯩꯁꯨ ꯆꯥꯛ ꯊꯣꯡ ꯂꯣꯏꯔꯦ ꯆꯥꯛ ꯊꯣꯡ ꯂꯣꯏꯔꯒ ꯀꯣꯜ ꯂꯤꯛ ꯀꯩ ꯀꯩ ꯂꯣꯏꯁꯤꯟꯂꯝꯃꯤ꯫ ꯇꯨꯏꯂꯦꯠ ꯂꯣꯏꯔꯒ ꯂꯝ ꯑꯃꯨꯛ ꯇꯩꯒꯦ ꯇꯧꯔꯤ꯫
ꯀꯩꯟꯖꯥꯡ ꯆꯥꯔꯦ ꯉꯁꯤꯗꯤ꯫
ꯉꯁꯤꯗꯤ ꯀꯩꯁꯨ ꯆꯥꯗꯦꯗ ꯏꯟꯁꯥꯡ ꯒꯥꯡ ꯊꯣꯡꯗ꯭ꯔꯦꯗ ꯉꯔꯥꯡ ꯅꯨꯡꯗꯥꯡ ꯆꯥꯛ ꯈꯔ ꯂꯦꯝꯕ꯫ ꯑꯩꯗꯤ ꯆꯥꯛ ꯉꯧꯔꯒ ꯑꯣꯏꯅ ꯆꯥꯔ ꯇꯣꯛꯑꯦ ꯅꯪꯗꯤ ꯀꯩ ꯏꯟꯁꯥꯡ ꯆꯥꯔꯒꯦ꯫
ꯑꯩꯁꯦ ꯍꯪꯒꯥꯝ ꯑꯃ ꯊꯣꯡꯉꯦ ꯑꯗꯨꯒ꯫ ꯈꯥꯃꯦꯟ ꯑꯈꯥꯕꯗꯣ ꯑꯗꯨꯃ ꯃꯦꯠꯂꯦ ꯑꯗꯨꯒ ꯑꯩꯁꯦ ꯆꯥꯛ ꯆꯥꯔꯝꯗꯥꯏꯖꯦ ꯑꯩꯈꯣꯏ ꯃꯥꯅ꯫ ꯁꯤꯡꯖꯨ ꯆꯥꯅꯤꯡꯕ꯭ꯔꯅ ꯁꯤꯡꯖꯨ ꯑꯃ ꯀꯣꯕꯤꯅꯦ꯫ ꯇꯤꯜꯍꯧ ꯈꯔ ꯁꯣꯏꯖꯤꯟꯂꯒ ꯃꯤ ꯃꯤꯒ ꯇꯧꯔꯒ ꯁꯤꯡꯖꯨ ꯑꯃꯒ ꯁꯨꯔꯒ ꯆꯥꯔꯦ꯫ ꯆꯦꯡꯖꯨꯗꯨꯁꯨ ꯎꯃꯣꯔꯣꯛ ꯂꯩꯔꯝꯗꯗꯅ ꯃꯣꯔꯣꯛ ꯇꯦꯛꯅ ꯃꯦꯠꯠꯇꯅ ꯉꯁꯤꯗꯤ ꯀꯩꯁꯨ ꯍꯥꯞꯑꯣ ꯍꯇꯚ ꯍꯥꯏꯁꯦ ꯑꯗꯨꯝꯕꯨꯗꯤ ꯆꯥꯕ ꯌꯥꯏ ꯑꯗꯨꯝ ꯆꯥꯁꯤꯟꯈ꯭ꯔꯦ ꯉꯁꯤ ꯅꯣꯡꯃꯒꯤ ꯌꯥꯅ ꯌꯥꯅꯕ ꯅꯪ ꯆꯥꯛ ꯉꯧꯕ ꯆꯥꯔꯤꯗꯨꯕꯨ ꯆꯖꯤꯠꯁꯨ ꯑꯣꯏꯔꯦ ꯊꯥꯎ ꯆꯥꯔꯤꯗꯨ ꯅꯁꯥ ꯐꯔꯣꯏꯀꯣ꯫
ꯁꯨꯝ ꯍꯩꯅꯈꯤꯕ ꯍꯥꯏꯇꯥꯔꯦ ꯆꯥꯛ ꯊꯣꯡꯉꯕ ꯆꯥꯏꯕꯗ ꯍꯥꯎꯁꯨ ꯍꯥꯎꯕ ꯑꯗꯨꯃꯥꯏꯅ ꯇꯧ ꯌꯦꯔꯨꯝ ꯑꯃ ꯍꯥꯞꯐꯤꯂꯛꯇꯧ ꯆꯥꯕꯗꯣ ꯅꯪ ꯍꯪꯒꯥꯝꯣꯡꯉꯦ ꯍꯪꯒꯥꯝ ꯈꯛꯇ ꯊꯥꯎ ꯊꯥ ꯊꯣꯡꯅꯔꯥ ꯊꯥꯎ ꯈꯥꯛꯇ ꯊꯣꯡꯉꯦꯔꯥꯝꯅ ꯊꯣꯡꯤꯔꯥ
ꯇꯥꯎ ꯈꯔ ꯇꯥꯏ ꯑꯗꯨꯒ ꯉꯥ ꯑꯆꯥꯎꯕ ꯂꯩꯕ ꯑꯗꯣ ꯍꯥꯞꯄꯒ ꯑꯩꯗꯤ ꯉꯧ ꯎꯔꯝꯃꯦ ꯍꯥꯏꯕ ꯍꯪꯒꯥꯝꯣꯡꯗ ꯍꯥꯏꯗꯤ ꯍꯧꯖꯤꯛꯁꯦ ꯍꯪꯒꯥꯝ ꯃꯇꯝ ꯅꯠꯇꯕ꯭ꯔꯥꯅ ꯈꯜꯂꯤꯕ ꯑꯗꯨꯒ ꯀꯣꯛꯇꯤ ꯑꯗꯨꯝ ꯊꯣꯛꯑꯦꯅ ꯍꯥꯏ ꯍꯪ ꯈꯥꯃꯦꯟꯁꯤꯟꯁꯨ ꯈꯔ ꯁꯣꯏꯁꯤꯜꯂꯒ ꯍꯥꯎ ꯇꯒꯣ
ꯍꯥꯎꯕꯅꯦ ꯑꯗꯨꯃꯥꯏꯅ ꯆꯥꯕꯗꯣ ꯀꯩꯌꯥꯝ ꯆꯥꯒꯦ꯫ ꯏꯇꯣꯞ ꯑꯃ ꯂꯩꯕꯅꯦ ꯍꯧꯖꯤꯛ ꯊꯣꯡꯕ ꯇꯟꯃꯦ ꯊꯣꯡꯗꯕꯧ ꯋꯥꯅꯤ ꯅꯣꯏ ꯍꯥꯎꯔꯝꯃꯤꯌꯦꯦ ꯅꯣꯏ ꯄꯨꯂꯞ ꯄꯨꯟ ꯆꯥꯕꯁꯨ ꯆꯥꯕꯅꯤꯅꯦ ꯅꯥꯇꯣꯝ ꯏꯇꯣꯝ ꯆꯥꯕꯗꯤ ꯋꯥꯏꯑꯦ ꯆꯥꯗꯣ ꯆꯥꯛꯇꯣ ꯆꯥꯉꯝꯗꯦꯕ ꯌꯣꯠꯄ ꯉꯝꯗꯦꯕ ꯑꯗꯨꯅ ꯈꯤꯇꯪ ꯊꯥꯎꯋꯦ ꯑꯩꯗ꯭ꯔꯗꯤ ꯌꯥꯗꯦ ꯑꯩꯁꯨ ꯑꯗꯣ ꯀꯩꯅꯣꯝ ꯍꯪꯒꯦ ꯇꯧꯕꯅꯦ ꯅꯪ ꯀꯔꯝ ꯀꯥꯟꯗ ꯊꯣꯛꯂꯛꯀꯗꯣꯏꯅꯣ꯫
ꯑꯩꯁꯦ ꯊꯥ ꯃꯈꯥꯏꯃꯨꯛ ꯂꯩꯔꯒ ꯊꯣꯛꯂꯛꯇꯣꯏꯅꯦ ꯑꯗꯨ ꯅꯪ ꯃꯊꯟꯗ꯫ ꯆꯥꯏ ꯍꯥꯏꯗꯨꯕꯨ ꯍꯥꯟꯅꯗꯤ ꯅꯪ ꯅꯃꯥꯟꯅꯄꯒ ꯂꯩꯗꯅ ꯂꯝꯝꯕꯥꯅꯕ ꯃꯩꯗꯨ ꯃꯌꯨꯝ ꯆꯠꯅ꯭ꯔꯤꯕ꯭ꯔꯣ ꯅꯠꯇ꯭ꯔꯒ ꯂꯣꯏꯈ꯭ꯔꯕ ꯃꯐꯝꯗ ꯆꯥꯔꯤꯗꯨꯕꯣ
ꯀꯥꯗꯣ ꯑꯩꯅ ꯍꯣꯡꯉꯕ ꯁꯣꯝ ꯅꯥꯀꯟꯗ ꯃꯣꯏ ꯂꯩꯕꯗꯣ ꯌꯥꯝ ꯂꯥꯡꯉꯦꯗ ꯑꯩꯅ ꯍꯣꯡꯗꯣꯛꯄ ꯑꯗꯨꯒꯤꯅꯤꯗ ꯇꯔꯤ ꯁꯄꯂ ꯄꯨꯟ ꯆꯍ ꯇꯣꯅꯦ ꯍꯣꯏ ꯃꯣꯏ ꯃꯣꯏ ꯈꯔꯁꯨ ꯆꯠꯈꯔꯦ ꯑꯩ ꯂꯩꯃꯤꯟꯅꯕ ꯈꯔ ꯑꯃꯁꯨ ꯆꯠꯈꯔꯦ꯫ ꯑꯩ ꯈꯔ ꯈꯛꯇꯪ ꯉ ꯍꯥꯏꯔꯋꯦ ꯑꯗꯨꯗꯣ ꯁꯣꯝꯗ ꯍ ꯍꯥꯏꯗꯤ ꯑꯗꯨꯝ ꯇꯣꯝꯕ ꯂꯩꯕꯅꯤꯅ ꯐꯔꯗꯧꯔ ꯍꯣꯡꯇꯣꯛꯂꯛꯑꯕꯅꯤꯅ ꯑꯗꯨꯅꯤꯗ
ꯀꯏ ꯀꯂꯞ ꯈꯨ ꯊꯙꯂꯥ ꯗꯔ
ꯍꯣꯏ ꯍꯥꯏꯔꯣꯑꯣ ꯍꯥꯏꯔꯛꯑꯣ ꯅꯪ ꯍꯥꯏꯔꯛꯑꯣ ꯅꯪ ꯍꯥꯏꯒꯦ ꯇꯧꯔꯝꯃꯤꯗꯣ
ꯑꯩ ꯊꯣꯛꯇꯤ ꯊꯣꯛꯂꯛꯑꯅꯤ ꯑꯗꯣ ꯅꯪ ꯀꯔꯤ ꯀꯔꯤ ꯂꯩꯔꯒꯦ꯫
ꯆꯪꯉ ꯊꯣꯛꯂꯛꯇꯣ ꯍꯥꯏꯗꯤ ꯄꯣꯠ ꯆꯩ ꯈꯔ ꯇꯞꯄꯛꯀꯦ ꯇꯧꯕꯅꯤꯗ ꯌꯥꯗꯣꯏ ꯅꯠꯇ꯭ꯔꯣ ꯍꯟꯇꯛ ꯂꯨꯝꯃꯤꯒꯦ ꯍꯥꯏꯗꯣꯏꯖꯥ ꯂꯥꯛꯑꯣ
ꯌꯥꯅꯤ ꯅꯪ ꯀꯔꯤ ꯀꯔꯤ ꯄꯣꯠ ꯆꯩꯩ ꯍꯥꯏꯗꯤ ꯁꯤꯗꯒꯤ ꯂꯩꯍꯟꯅꯤꯡꯕ ꯀꯩ ꯀꯩ ꯂꯩꯒꯦ꯫
ꯗ꯭ꯔꯦꯁ ꯅꯨꯡ ꯈꯤꯇꯪ ꯂꯩꯍꯟꯅꯤꯡꯕ ꯑꯗꯒꯤ ꯌꯨꯝꯒꯤ ꯐꯤ ꯈꯔꯒ ꯄꯨꯍꯜꯂꯒꯦ ꯇꯧꯕ ꯑꯗꯨꯒꯤꯅꯤꯗ ꯅꯪ ꯌꯥꯕꯨ ꯌꯥꯗꯣꯏꯖꯥꯂꯅꯦ ꯈꯜꯂꯤꯅꯤꯅꯦ
ꯌꯥ ꯐ ꯌꯦ ꯀꯩ ꯌꯥꯝꯗ ꯍꯥꯏꯗꯤ ꯀꯩꯁꯨ ꯍꯥꯏꯗꯤ ꯑꯩ ꯄꯣꯠ ꯄꯨꯊꯣꯛꯅꯕꯗꯩ ꯂꯩꯇꯦꯕ ꯃꯃꯥꯡ ꯊꯣꯛꯂꯛꯄ ꯀꯨꯏꯗ꯭ꯔꯤ ꯆꯠꯄꯅꯤꯅ ꯑꯗꯣ ꯑꯩꯅ ꯀꯩꯊꯦꯜ ꯆꯠꯄ ꯀꯥꯟꯗꯣ ꯑꯗꯨꯗ ꯍꯥꯏꯔꯛꯒꯦ ꯑꯗꯣ ꯐꯤꯅꯣ ꯍꯥꯏꯁꯦ꯫ ꯅꯤꯡꯊꯝ ꯊꯥꯅꯗꯤ ꯐꯤꯁꯦ ꯊꯣꯛꯄ ꯍꯦꯟꯗꯣꯏꯅꯦꯕ ꯑꯗꯣ ꯍꯧꯖꯤꯛꯇꯤ꯫ ꯀꯩꯁꯨꯗꯤ ꯂꯩꯔꯉꯥꯏ ꯂꯩꯔꯣꯏ ꯑꯗꯨꯒ ꯅꯪꯅ ꯑꯩꯅ ꯆꯠꯄ ꯀꯥꯟꯗꯣ ꯑꯗꯨꯗ ꯅꯪꯉꯣꯟꯗ ꯑꯗꯨꯝ ꯐꯣꯟ ꯇꯧꯔꯛꯑꯒꯦ꯫ ꯑꯗ ꯅꯪ ꯂꯩꯅꯤꯡꯉꯤꯉꯩꯗꯨ ꯀꯔꯤ ꯀꯔꯤꯅꯣ ꯍꯣꯡꯒꯦ ꯍꯥꯏꯔꯒꯗꯤ ꯑꯗꯨꯃꯥꯏꯅ ꯂꯩꯅꯕ ꯌꯥꯏꯗꯅ
ꯎꯝ ꯑꯗꯨꯝ ꯄꯣꯠ ꯆꯩꯗꯤ ꯍꯣꯡꯕ꯭ꯔ ꯀꯃꯥꯏꯅ ꯇꯧꯒꯦ ꯑꯗꯨꯗꯕꯨ
ꯍꯣꯡꯕ ꯍꯥꯏꯁꯦ ꯍꯩ ꯔꯥꯕꯨꯗꯤ ꯍꯣꯡꯉꯦ ꯍꯩ ꯔꯥꯗꯤꯀꯣ ꯑꯗꯨꯝ ꯑꯩ ꯊꯣꯛꯂꯛ ꯈꯨꯗꯤꯡꯅꯦ ꯑꯇꯣꯞꯄ ꯄꯣꯠ ꯆꯩꯗꯤ ꯀꯩꯁꯨ ꯑꯩ ꯄꯨꯊꯣꯛꯉꯥꯏ ꯂꯩꯇꯦꯗꯅ ꯄꯨꯊꯣꯛꯇꯦꯕ ꯍꯩ ꯔꯥꯗꯤ ꯃꯃꯜ ꯌꯥꯝ ꯈꯦꯠꯅꯩꯕ ꯑꯩꯈꯣꯏ ꯁꯤꯒ ꯇꯪꯈꯥꯏꯗ ꯈꯦꯠꯅꯩ ꯑꯗꯨꯅ ꯑꯩꯔꯗꯤ ꯑꯗꯨꯝ ꯃꯤꯒꯤꯕꯨ ꯍꯥꯏꯗꯤ꯫ ꯄꯤꯔꯁꯨ ꯌꯨꯝꯗ ꯂꯥꯛꯑꯦ ꯍꯥꯏꯕꯒꯤ ꯍꯩꯅꯔꯗꯤ ꯑꯗꯨꯝ ꯂꯩꯔꯛꯇꯣꯏꯅꯤ ꯄꯣꯠ ꯆꯩ ꯍꯥꯏꯁꯦ ꯑꯍꯣꯡꯕꯁꯨ ꯌꯥꯎꯋꯤꯗ ꯑꯗꯨ ꯀꯩꯁꯨ ꯀꯥꯟꯅꯗꯕꯁꯨ ꯌꯥꯎꯕꯅꯦ ꯑꯗꯨꯝ ꯍꯥꯏꯗꯤ ꯑꯩꯈꯣꯏ ꯑꯇꯒ ꯑꯗꯨꯝ ꯃꯃꯜ ꯃꯥꯟꯅꯕ ꯌꯥꯎꯕꯅꯦꯕ ꯅꯪ ꯂꯩꯅꯤꯡ ꯑꯗꯨꯅ ꯀꯔꯤ ꯄꯣꯠꯅꯣ ꯑꯗꯨ ꯌꯦꯡꯅꯔꯁꯦ꯫
ꯑꯩꯈꯣꯏ ꯏꯃꯥꯒꯤ ꯐꯤꯅꯤꯗ ꯃꯣꯏ ꯐꯤ ꯏꯟꯅꯕꯒꯨꯝꯕ ꯀꯩꯗꯧꯕꯒꯨꯝꯕ ꯑꯗꯨꯒꯨꯝꯕꯗꯣ ꯀꯃꯥꯏ ꯀꯌꯥꯝ ꯀꯌꯥꯝ ꯄꯤꯕ ꯂꯩꯒꯦ ꯅꯪ ꯈꯪ ꯅꯣ ꯅꯨꯄꯤꯅ ꯈꯪꯉꯝꯕ ꯌꯥꯏꯗ ꯑꯩꯅ ꯍꯪꯉꯣꯅꯤꯗ ꯑꯩ ꯏꯃꯥꯟꯅꯕ ꯁꯣꯂꯛꯀꯗꯧ ꯍꯥꯏꯕ ꯏꯃꯥꯟꯅꯕ ꯃꯈꯩꯕꯨꯗꯤ ꯀꯥꯏꯗꯦ ꯃꯣꯏ ꯐꯤ ꯀꯃꯥꯏꯅ ꯈꯜꯂꯨꯅꯤ ꯅꯨꯄꯤꯒꯤ ꯂꯩꯕꯁꯨ ꯍꯩꯔꯛꯑꯣꯏꯕ ꯅꯨꯄꯤꯒꯤꯗꯤ ꯑꯗꯨꯅ ꯑꯣꯏꯩꯅ ꯂꯩꯕꯗꯣ ꯍꯩꯒꯗꯣꯏꯔꯥꯅ ꯈꯟꯕꯅꯤ ꯑꯗꯣ ꯑꯗꯨ ꯏꯃꯥꯒꯨꯝꯕꯗꯤ ꯄꯤ ꯌꯥꯕ ꯍꯥꯏꯗꯤ ꯃꯉꯣꯟꯗ ꯁꯔꯄ꯭ꯔꯥꯏꯖ ꯑꯣꯏꯅ ꯄꯤ ꯇꯧꯕꯅꯦꯕ ꯑꯩꯅ ꯂꯩꯌꯦꯒ ꯍꯥꯏꯔꯒ ꯑꯗꯨ ꯀ ꯀꯔꯤ ꯀꯔꯤ ꯐꯤ ꯄꯤ ꯌꯥꯒꯦ ꯏꯃꯥ ꯍꯣꯏꯗ ꯌꯥꯝ ꯇꯥꯡꯕ ꯅꯠꯇꯕꯤꯗ ꯑꯗꯨꯝ꯫ ꯌꯣꯟꯕꯗ
ꯑꯗꯨ ꯅꯤꯡꯊꯝꯊꯥꯗꯗꯤ ꯑꯗꯨꯝ ꯐꯤꯁꯨꯦ ꯃꯌꯥꯝ ꯂꯩꯕꯅꯦꯕꯀꯣ ꯍꯥꯏꯗꯤ ꯄꯥꯁꯅꯥ ꯍꯥꯏꯔꯒ ꯑꯗꯨꯝ ꯀꯃꯟ ꯑꯣꯏꯅ ꯁꯤꯖꯤꯟꯅꯩꯗꯅ ꯑꯗꯨꯝ ꯑꯗꯨ ꯔꯥꯅꯤꯒꯨꯝꯕ ꯍꯥꯏꯗꯤ ꯃꯄꯥꯟꯒꯤ ꯔꯥꯅꯤ ꯃꯥꯥꯟ ꯍꯥꯏꯗꯤ ꯑꯩꯈꯣꯏ ꯁꯤꯒ ꯑꯗꯨꯃꯥꯟꯅꯕ ꯃꯣꯏꯔꯥꯡ ꯐꯤꯖꯟ ꯈꯛꯄꯅ ꯑꯅꯤ ꯃꯄꯥꯟꯅꯤ ꯔꯥꯅꯤꯗꯨꯗ ꯑꯗꯨꯝ ꯃ ꯏꯟꯅꯕꯅꯦ ꯍꯥꯏꯗꯤ ꯍꯩꯖꯤꯡꯕꯣꯜꯒꯨꯝꯕ ꯆꯠꯄ ꯀꯥꯟꯗꯣ ꯑꯗꯨꯝ ꯃꯇꯦꯛ ꯃꯍꯥ꯫ ꯏꯟꯅꯕꯅꯦ ꯑꯗꯣ ꯑꯩꯅ ꯀꯦ ꯑꯗꯨꯗꯤ ꯍꯥꯏꯗꯤ ꯑꯗꯨꯗꯒꯤ ꯁꯤꯗꯅ ꯑꯗꯨꯝ ꯐꯪꯒꯅꯦꯕ ꯅꯪ ꯍꯥꯏ ꯄꯣꯠꯇꯣ ꯅꯣꯏ ꯃꯥ ꯈꯪꯍꯟꯗꯕꯤ ꯂꯩ ꯄꯥꯔꯠ ꯑꯦ ꯑꯗꯨꯝ ꯅꯣꯏ ꯃꯥꯜꯂ ꯄꯥꯝꯗꯕ ꯑꯍꯟꯒꯤ ꯀꯣ ꯑꯗꯨ ꯃꯆꯨ ꯈꯔ ꯏꯪꯕꯗꯣ ꯑꯃ ꯌꯦꯡꯉꯒ ꯑꯗꯨꯝ ꯂꯩꯕꯤꯔꯒꯦ ꯅꯪ ꯑꯗꯨ ꯄꯩꯁꯥꯗꯤ ꯀꯌꯥꯃꯨꯛꯀꯤ ꯆꯥꯡꯗ ꯂꯩꯕ ꯄꯥꯝꯃꯤꯅꯣ ꯍꯥꯏꯗꯤ ꯂꯤꯁꯤꯡ ꯑꯃ ꯆꯥꯝꯃꯉꯥ ꯁꯨꯃꯥꯏꯅ ꯄꯤꯕꯁꯤ ꯌꯥꯕ꯭ꯔꯕ
ꯌꯥꯏꯑꯦ ꯄꯩꯁꯥꯕꯨꯗꯤ ꯌꯥꯝ ꯇꯥꯡꯕ ꯅꯠꯇ꯭ꯔꯁꯨ ꯑꯅꯤꯒꯤ ꯃꯅꯨꯡꯗ ꯂꯩꯕ ꯂꯩꯕ꯫ ꯑꯗꯩ ꯍꯣꯃꯥꯗꯣ ꯑꯗꯨꯝ ꯈꯔꯗꯤ ꯀꯩꯅꯣꯅꯦꯕ ꯑꯍꯟ ꯑꯣꯏꯖꯤꯗꯁꯨ ꯅꯍꯥ ꯑꯃꯒꯤꯒꯤ ꯃꯑꯣꯡ ꯂꯩꯖꯩꯑꯕ ꯑꯗꯨꯅ ꯃꯥꯗꯤ ꯈꯔ ꯃꯆꯨꯗꯣ ꯈꯔ ꯀꯩꯅꯣ ꯇꯧꯕ ꯂꯩꯗꯅ ꯈꯔ ꯂꯥꯏꯠ ꯑꯣꯏꯕ ꯃꯆꯨꯗꯣ꯫ ꯑꯗꯨꯒꯨꯝꯕ ꯄꯥꯝꯃꯦꯅ ꯅꯪ ꯈꯪꯗꯦꯅꯦ ꯀꯔꯃꯥꯏꯅ ꯇꯧꯔꯤꯅꯣ ꯐꯤ ꯂꯩꯕꯁꯤꯁꯨ ꯍꯩꯇꯦꯅꯦ꯫ ꯀꯃꯥꯏꯅ ꯂꯩꯗꯣꯏꯅꯣ ꯈꯪꯗꯦ ꯑꯗꯨꯅꯅꯦ ꯑꯩꯅ ꯅꯉꯣꯟꯗ ꯍꯪꯉꯤꯁꯦ꯫
ꯍꯣꯏ ꯑꯩ ꯑꯗꯨꯝ ꯍꯥꯏꯗꯤ ꯑꯩꯈꯣꯏ ꯏꯅꯦ ꯍꯣꯏꯒꯤꯁꯨ ꯃꯣꯏꯁꯨ ꯍꯥꯏꯔꯞ ꯌꯦꯡꯉꯣꯅ ꯍꯥꯏꯕꯅꯦꯕ ꯑꯩ ꯑꯗꯨꯝ ꯃꯔꯛ ꯃꯔꯛꯇꯤ ꯄꯨꯊꯣꯛꯄꯅꯦꯕꯀꯣ ꯍꯥꯏꯗꯤ ꯃꯣꯏꯅꯁꯨ ꯏꯟꯅꯕꯗꯣ ꯃꯃꯜꯗꯤ ꯈꯔ ꯈꯔ ꯑꯩꯈꯣꯏ ꯁꯤꯗꯒꯤ ꯄꯨꯊꯣꯛꯄꯗꯨꯅ ꯀꯥꯟꯅꯩꯌꯦꯅ ꯃꯣꯏꯁꯨ ꯉꯔꯥꯡ ꯅꯍꯥꯟꯅ ꯐꯣꯟ ꯇꯧꯔꯝꯕꯅꯦ ꯀꯩꯊꯦꯜ ꯆꯠꯄ ꯀꯥꯟꯗ ꯑꯗꯣ ꯃꯣꯏꯅ ꯍꯕꯗꯨꯒꯤ ꯐꯤꯗꯣ ꯑꯩꯅ ꯅꯍꯥꯟꯃꯨꯛꯁꯦ ꯐꯤ ꯇꯔꯥꯃꯨꯛꯇꯪ ꯄꯨꯊꯣꯛꯄꯅꯦ ꯇꯔꯥꯃꯨꯛ ꯄꯨꯕ ꯑꯩꯁꯦ꯫ ꯂꯧꯕꯤꯅꯉꯥꯏ ꯂꯩꯔꯣꯏꯗ꯭ꯔꯅ ꯈꯟ ꯈꯟꯅ ꯄꯨꯊꯣꯛꯏꯅꯦ ꯑꯗꯨ ꯇꯔꯥꯗꯨꯣ ꯂꯣꯏꯅ ꯈꯨ ꯑꯗꯨꯝ ꯑꯩꯈꯣꯏ ꯑꯗꯨ꯭ꯋꯥꯏꯒꯤ ꯃꯧ ꯑꯣꯏꯅ ꯂꯣꯏꯗꯣꯏ ꯂꯗ ꯂꯣꯏꯅ ꯂꯣꯏꯈ꯭ꯔꯕ ꯑꯗꯣ ꯑꯩꯈꯣꯏ ꯏꯅꯦ ꯍ ꯑꯩꯅ ꯌꯦꯡꯍꯟꯅꯤꯡꯕꯗꯨꯗꯤ ꯐꯪꯍꯧꯗ꯭ꯔꯦ ꯑꯩꯅ ꯏꯅꯦ ꯁꯥꯎꯔꯅ ꯃꯊꯪꯗꯗꯤ ꯁꯣꯏꯗꯅ ꯂꯩꯔꯛꯀꯦ ꯈꯣꯠꯂꯒꯦ ꯍꯥꯏꯔ ꯊꯦꯝꯃꯤꯅꯦ ꯑꯗꯣ ꯍꯟꯗꯛꯇꯤ ꯂꯩꯔꯒꯦ ꯍꯟꯗꯛꯇꯤ ꯍꯥꯏꯗꯤ ꯅꯣꯏ ꯃꯥꯏꯗꯁꯨ ꯑꯗꯨꯝ ꯂꯩꯕ ꯀꯥꯟꯗ ꯌꯥꯎꯔꯛꯑꯒꯦ ꯍꯥꯏꯗꯤ ꯃꯌꯥꯝ ꯂꯧꯕꯅ ꯀꯥꯟꯅꯩꯌꯦꯕ ꯑꯃꯈꯛꯇꯪ ꯂꯧꯕꯗꯨꯗꯤ ꯃꯃꯟꯗꯣ ꯑꯩꯈꯣꯏ ꯁꯤꯒ ꯃꯥꯟꯅꯒꯦ ꯇꯧꯋꯦꯕ ꯐꯣꯟ꯫ ꯍꯥꯏꯗꯤ ꯄꯩꯁꯥꯗꯨ ꯃꯣꯏ ꯄꯣꯁꯦꯟꯒꯤ ꯃꯌꯥꯝ ꯂꯧꯕ ꯍꯥꯏꯕ ꯑꯃꯒ ꯑꯃꯈꯛꯇꯪ ꯂꯧꯕ ꯍꯥꯏ ꯑꯃꯒ ꯂꯩꯗꯅ꯫ ꯑꯗꯨ ꯃꯌꯥꯝ ꯂꯧꯔꯤꯀꯥꯟꯗ ꯅꯣꯏ ꯃꯥꯏꯗꯨꯁꯨ ꯌꯥꯎꯕꯤꯔꯛꯑꯒꯦ ꯅꯪ ꯍꯥꯏꯗꯤ ꯃꯥꯡꯖꯧꯅꯅꯕꯕꯨ ꯍꯥꯏꯔꯝꯕ ꯐꯩ ꯍꯥꯏꯗꯤ ꯑꯩꯈꯣꯏ ꯏꯅꯦ ꯍꯣꯏꯗꯨꯁꯨ ꯑꯗꯨꯝ ꯅꯣꯏ ꯏꯃꯥ ꯍꯣꯏꯒꯤ ꯂꯦꯡꯗꯥꯅꯦꯕ ꯃꯣꯏꯅ ꯏꯟꯕ ꯄꯣꯠꯇꯣ ꯑꯗꯨꯝ ꯌꯥꯅꯤ ꯐꯖꯕꯅꯦ ꯃꯃꯥꯡꯗ ꯑꯗꯨꯝ ꯑꯩꯅ ꯄꯨꯕꯗꯣ ꯂꯣꯏ ꯂꯣꯏꯈꯤꯑꯕ ꯑꯗꯨꯃꯥꯏꯅ ꯑꯩ ꯆꯠꯄ ꯀꯥꯟꯗ ꯑꯩꯅ ꯐꯅꯕ ꯂꯩꯔꯛꯑꯒꯦ
ꯅꯣꯏ ꯐꯤꯗꯒ ꯃꯄꯥꯟ ꯍꯛꯄ ꯍꯥꯏꯁꯤꯅ ꯀꯃꯥꯏꯅ ꯇꯧꯖꯥꯠꯅꯣ ꯑꯩꯁꯤ ꯈꯪꯗꯦ ꯅꯇ ꯑꯗꯨꯒꯤ ꯃꯣꯏ ꯈꯪꯗꯦ ꯇꯥꯏꯗꯕꯤ ꯀꯩꯗꯧꯕ ꯈꯔ ꯂꯩ ꯃꯥꯜꯂꯤꯉ ꯅꯣꯏ ꯐꯤꯗꯗꯤ ꯑꯩꯅ ꯐꯤ ꯃꯔꯝꯗꯗꯤ ꯈꯔ ꯈꯪꯗꯦ ꯑꯗꯨꯅꯤ ꯑꯩꯅ ꯐꯤꯁꯤ ꯀꯃꯥꯏꯅ ꯂꯩꯗꯣꯏꯅꯣ ꯁꯤ ꯃꯣꯏ ꯄꯥꯝꯃꯝꯗꯅ ꯑꯃꯨꯛ ꯁꯤ꯫ ꯁꯤꯗ ꯑꯃꯨꯛ ꯍꯛꯄ ꯀꯥꯏꯗꯧꯕ ꯈꯪꯗꯦ ꯑꯗꯨ ꯀꯃꯥꯏꯅ ꯇꯧꯒꯦ ꯃꯣꯏ ꯑꯗꯨꯗꯤ
ꯃꯄꯥꯟ ꯊꯛꯄ ꯍꯥꯏꯁꯤꯅ ꯎꯝ ꯐꯅꯦꯛꯇꯒ ꯂꯣꯏꯁꯨ꯫ ꯑꯃ ꯌꯨꯡꯉ ꯌꯨꯡꯉ ꯍꯛꯄ ꯍꯥꯏꯗꯣꯏꯔ ꯃꯆꯥ ꯃꯆꯥ ꯃꯣꯏꯔꯥꯡ ꯐꯤ ꯍꯛꯄꯗꯣ ꯃꯔꯥꯡ ꯐꯤꯖꯟ ꯀꯧꯋꯦꯕ ꯑꯗꯨꯏꯗꯨꯅꯦ ꯑꯗꯨꯗ ꯐꯤꯗꯨꯟꯁꯨ ꯑꯗꯨꯃꯥꯏꯅ ꯍꯛꯄ ꯂꯩꯗꯅ ꯂꯨꯍꯣꯡꯕꯒꯨꯝꯕ ꯆꯠꯄ ꯀꯥꯟꯗꯒ ꯏꯟꯅꯕꯗꯣ ꯍꯧꯖꯤꯛꯀꯤ ꯑꯩꯅ ꯍꯥꯏꯔꯤꯕ ꯄꯣꯠꯁꯤꯗꯤ ꯑꯗꯨꯝ ꯍꯩꯖꯤꯡ ꯄꯣꯠꯀꯨꯝꯕ ꯍꯥꯏꯗꯤ ꯂꯨꯍꯣꯡꯕꯃꯛꯇꯤ ꯌꯥꯔꯣꯏ ꯍꯖꯤꯡ ꯄꯣꯠꯄꯒꯨꯝꯕ ꯃꯇꯦꯛ ꯃꯍꯥ ꯆꯠꯄꯒꯤ ꯄꯣꯠꯅꯦꯕ ꯌꯥꯝꯁꯨ ꯀꯥꯍꯦꯅ ꯇꯥꯡꯗꯕꯤꯗ ꯑꯍꯟꯈꯩꯅ ꯌꯥꯝ ꯏꯟꯅꯕꯅꯦ ꯑꯗꯨ ꯅꯪꯅ ꯑꯗꯨꯗꯩ ꯂꯩꯕꯗꯨꯗꯤ ꯎ ꯃꯟꯆꯨꯝ ꯃꯌꯥꯝ ꯍꯦꯟꯁꯤꯜꯂꯅꯤ ꯅꯣꯏ ꯂꯩꯔꯨꯕ ꯁꯤꯗꯤ ꯑꯩꯅ ꯑꯗꯨꯝ ꯌꯦꯡꯉꯒ ꯁꯤꯗꯩ ꯂꯩꯕꯤꯔꯛꯑꯒꯦ ꯍꯥꯏꯗꯤ ꯑꯩꯈꯣꯏ ꯏꯅꯦ ꯍꯣꯏꯒꯤ ꯄꯨꯟꯅ ꯂꯩꯗꯣꯔꯤ ꯀꯥꯗꯣ ꯑꯗꯨꯗ ꯂꯣꯏꯅ ꯑꯩ ꯂꯩꯔꯛꯑꯒꯦ
ꯍꯣꯏ ꯑꯗꯨ ꯑꯗꯨ ꯀꯩꯅꯣ ꯇꯧꯕ ꯍꯥꯏꯒꯦ ꯕꯖꯥꯔꯒꯨꯝꯕ ꯆꯠꯄꯗꯒ ꯁꯨꯝ ꯍꯥꯏꯐꯦꯠꯀ ꯏꯟꯕ ꯌꯥꯕꯗꯤ ꯂꯩꯒꯗꯣꯏꯔꯥ ꯑꯗꯨꯒꯨꯝꯕꯗꯤ ꯌꯥꯝ ꯁꯤꯗ ꯌꯣꯜꯔꯣꯟꯕꯗꯅ ꯐꯗꯣꯏꯔ ꯅꯠꯇꯔꯥꯒꯅ ꯑꯗꯨꯒꯤꯗꯨ ꯆꯞ ꯃꯥꯟꯅꯗꯣꯏꯔꯥ ꯅꯪ ꯁꯤꯇꯀꯥꯟꯗꯤ ꯈꯪꯕꯣꯕ ꯑꯗꯨꯝ ꯍꯥꯏꯗꯤ ꯐꯤ ꯃꯣꯏ ꯆ꯫ ꯆꯝꯕ ꯍꯥꯏꯇꯥꯔꯦ ꯑꯗꯨꯝ ꯕꯖꯥꯔꯒꯨꯝꯕ ꯉꯥꯛꯇꯪꯒ ꯆꯠꯂꯨꯕ ꯈꯣꯠꯄꯗ ꯇꯤꯟꯕ ꯌꯥꯕꯒꯨꯝꯕꯗꯣ ꯃꯃꯜꯁꯤ ꯑꯗꯨꯅ ꯍꯦꯜꯂꯝꯗꯣꯏꯔ ꯅꯪ ꯅꯪ ꯈꯪ ꯍꯥꯏꯔꯛꯑꯣ ꯑꯗꯨ
ꯌꯥꯎꯔꯝꯒꯅꯤ ꯑꯗꯨꯝ ꯍꯥꯏꯗꯤ ꯑꯍꯣꯡꯕ ꯂꯨꯄꯥ ꯆꯅꯤ ꯆꯍꯨꯝꯗꯒ ꯄꯤꯕꯤ ꯌꯥꯝ ꯀꯟ꯫ ꯑꯗꯒꯤ ꯍꯧꯖꯤꯛꯀꯥꯟ ꯍꯥꯏꯗꯤ ꯌꯨꯝꯂꯛꯂꯇꯒ ꯁꯥꯕꯁꯨ ꯂꯩꯗꯅ ꯑꯗꯨꯝꯕ ꯌꯥꯕ꯫ ꯂꯩꯅꯔꯕꯅꯤ ꯅꯣꯏ ꯑꯗꯨꯋꯥꯏꯗꯗꯤ ꯐꯤ ꯁꯥꯕꯤ ꯂꯩꯇ꯭ꯔꯣ ꯑꯗꯨꯝꯕꯗꯨꯁꯨ ꯍꯪꯅꯔꯗꯤ ꯃꯣꯏꯁꯨ ꯑꯗꯨꯝ ꯍꯍꯣꯡꯕ ꯆꯅꯥ ꯊꯥꯗꯕꯤ ꯋꯥꯇꯦꯛ ꯋꯥꯥꯍꯥ ꯏꯟ ꯌꯥꯕꯤꯗꯣ ꯑꯗꯨꯝꯕ ꯑꯗꯨꯝ ꯌꯥꯎꯔꯝꯒꯅꯤ
ꯑꯣ ꯑꯩꯅ ꯑꯗꯨ ꯀꯔꯝꯕꯅ ꯐꯗꯣꯏꯅꯣ ꯈꯪꯗꯕꯩꯅꯤꯗ ꯍꯣꯏ ꯌꯨꯝꯒꯤꯗꯨꯕꯨꯗꯤ ꯃꯣꯏ ꯂꯩꯗꯤ ꯂꯩꯑ ꯃꯣꯏ ꯐꯤ ꯁꯥꯕꯤ ꯀꯩ ꯀꯩ ꯈꯔ ꯂꯩꯑ ꯑꯩꯅ ꯑꯗꯨꯗ ꯍꯪꯅꯤꯡꯗ꯭ꯔꯕ ꯐꯣꯡꯅꯒ ꯂꯩꯅꯤꯡꯗ꯭ꯔꯕ ꯑꯗꯨꯅꯦ ꯁꯔꯄ꯭ꯔꯥꯏꯖ ꯑꯣꯏꯅ ꯂꯩꯌꯦ ꯑꯗꯣ ꯑꯩꯅ ꯐꯤ ꯑꯃ ꯂꯩꯒꯦ ꯍꯥꯏꯕ ꯃꯇꯝꯗ ꯏꯃꯥꯅ ꯈꯪꯅꯦꯕ꯫ ꯁꯤ ꯀꯅꯥ ꯃꯆꯥꯅꯣ ꯈꯪꯕꯅꯤꯅ ꯑꯗꯨꯝ ꯑꯩꯉꯣꯟꯗ ꯑꯩꯈꯣꯏ ꯏꯃꯥꯅ ꯍꯥꯟꯅ ꯍꯥꯏꯔꯛꯑꯅꯦꯕ ꯅꯪ ꯁꯤꯗ ꯂꯥꯛꯑꯝꯃꯤꯗꯨꯣ ꯀꯅꯥꯏ ꯐ꯭ꯔꯤ ꯂꯩꯔꯤꯅꯣ ꯈꯣꯠꯂꯤꯅꯣ ꯍꯪꯉꯛꯀꯅꯦꯕ ꯀꯦꯅ ꯋꯥꯈꯟꯗꯣ ꯑꯃꯔꯣꯝ ꯈꯟꯈ꯭ꯔꯅꯦꯕ ꯑꯩꯈꯣꯏ ꯃꯥ ꯍꯣꯏꯅ꯫ ꯑꯗꯨꯒꯤꯅꯤꯗ ꯑꯩꯅ ꯑꯗꯨꯗꯨ ꯍꯪꯉꯤꯗꯣ ꯅꯣꯏ ꯑꯗꯨꯗ ꯍꯩ ꯔꯥ ꯀꯩꯀꯩꯗꯤ ꯇꯥꯡꯕ꯭ꯔꯣ ꯀꯃꯥꯏꯅ ꯇꯧꯒꯦ꯫
ꯍꯩ ꯔꯥꯗ ꯑꯩ ꯉꯁꯥꯏꯁꯨ ꯍꯥꯏꯈ꯭ꯔꯗꯨꯅꯤ ꯍꯣꯡꯉꯦꯅ ꯑꯗꯨꯝ ꯂꯩꯔꯛꯀꯦ ꯍꯩ ꯔꯥꯗꯤ ꯑꯗꯨꯝ ꯑꯩꯈꯣꯏ ꯏꯃꯨꯡꯒꯤ ꯆꯥꯅꯕꯁꯨ ꯂꯩꯔꯛ ꯍꯣꯏꯅꯦ ꯑꯗꯨ ꯐꯤꯗꯨꯗꯤ ꯄꯤꯒꯦ ꯄꯤꯒꯦꯅ ꯄꯤꯒꯦꯅ ꯄꯤꯔꯗꯤ ꯈꯔ ꯐꯕ ꯄꯣꯠꯇꯣ ꯑꯣꯏꯅ ꯄꯤꯌꯣ ꯂꯨꯄꯥ ꯆꯅꯤ ꯆꯍꯨꯝꯒꯤꯛꯇꯤ ꯅꯣꯏ ꯃꯥꯏꯁꯨ ꯃꯌꯥꯝ ꯂꯩꯌꯦ ꯈꯔ ꯆꯠꯊꯣꯛꯄꯗ ꯏꯟꯕ ꯌꯥꯕꯗꯣ ꯑꯗꯨ ꯑꯣꯏꯅ ꯂꯩꯌꯨ ꯍꯩꯔ ꯅꯪ ꯂꯩꯍꯟꯅꯤꯡꯉꯤꯔꯣ ꯄꯥꯝꯕ꯭ꯔꯣ
ꯍꯩ ꯔꯥꯗꯤ ꯀꯩꯀꯩ ꯍꯩ ꯔꯥ ꯍꯣꯡꯒꯦꯕ ꯑꯗꯨꯗ꯫
ꯂꯣꯏꯟ ꯍꯣꯡꯉꯦ ꯍꯩꯔꯥ ꯍꯥꯏꯁꯦ ꯁꯦꯝ ꯀꯩꯀꯩꯁꯦ ꯑꯗꯨꯒ ꯃꯃꯜ ꯌꯥꯝ ꯈꯦꯠꯅꯩꯕ ꯑꯗꯨꯗ ꯍꯧꯖꯤꯛꯁꯦ ꯁꯦꯝꯁꯦ ꯆꯥꯍꯨꯝ ꯆꯥ ꯃꯤꯒꯥꯏ ꯌꯧ ꯃꯥꯜꯂꯦꯕ ꯁꯤꯗ ꯑꯩꯅ ꯉꯔꯥꯡ ꯅꯍꯥꯟ ꯀꯥꯗ ꯆꯥꯕꯒꯤ ꯂꯩꯕꯗꯣ ꯆꯅꯤꯌꯥꯡꯈꯩ ꯁꯨꯃꯥꯏꯅ ꯄꯤꯌꯦ ꯑꯗꯒꯤ ꯃꯣꯛꯁ꯫ ꯃꯤꯗꯣ ꯑꯗꯨꯁꯨ ꯆꯍꯨꯝ ꯌꯧꯒꯦꯅ ꯍꯥꯏꯌꯦꯕꯀꯣ ꯁꯤꯗꯤ ꯆꯥꯝ ꯌꯥꯡꯈꯩ ꯆꯥꯝ ꯌꯥꯡꯈꯩ ꯍꯥꯏꯗꯤ ꯑꯗꯨꯝ ꯇꯥꯡꯉꯝꯃꯤ ꯃꯌꯥꯝ ꯂꯧꯔꯗꯤ ꯅꯍꯥꯃꯨꯛꯇꯤ ꯆꯥꯝ ꯀꯨꯟꯊ꯭ꯔꯥ꯫ ꯆꯥꯝ ꯅꯤꯐꯨ ꯁꯨꯃꯥꯏꯅ ꯌꯥꯕꯅꯦꯕꯀꯣ ꯑꯗꯣ ꯑꯩ ꯍꯥꯏꯗꯤ ꯍꯟꯗꯛꯁꯦ ꯄꯣꯠꯁꯤ ꯄꯨꯊꯣꯛꯉꯥꯏ ꯂꯩ꯫ ꯁꯦ ꯑꯩꯈꯣꯏ ꯏꯅꯦ ꯍꯣꯏ ꯐꯤꯗꯨꯃ ꯈꯔ ꯄꯨꯊꯣꯛꯂꯛꯑꯅꯤ ꯑꯗꯨꯒ ꯍꯩꯔꯒ ꯄꯨꯊꯣꯂꯛꯀꯅꯤ ꯑꯗꯨꯝ ꯅꯣꯏ ꯆꯥꯅꯕ ꯏꯃꯨꯡꯒꯤ ꯌꯥꯎꯋꯣ ꯂꯩꯅꯤꯡꯉꯦ ꯍꯥꯏꯔꯗꯤ ꯑꯗꯨꯝ ꯀꯦꯖꯤ ꯑꯅꯤꯒꯨꯝꯕ ꯌꯥꯝꯗꯤ ꯌꯥꯔꯔꯣꯏ ꯍꯥꯏꯗꯤ ꯂꯨꯝꯕ ꯄꯣꯠꯅꯤꯅ ꯑꯅꯤꯒꯨꯝꯕ ꯑꯗꯨꯝ ꯌꯥꯎꯕꯤꯔꯛꯀꯦ
ꯑ ꯀꯩꯅꯣꯗꯤ ꯑꯪꯒꯨꯔꯒꯨꯝꯕ ꯀꯩꯅꯣꯒꯨꯝꯕꯗꯤ ꯇꯥꯡꯕ꯭ꯔꯣ
ꯑꯪꯒꯨꯔꯗꯤ ꯍꯧꯖꯤꯛꯁꯤ ꯑꯪꯒꯨꯔ ꯍꯥꯎꯔꯝꯃꯣꯏꯌꯦ ꯍꯥꯏꯗꯤ ꯀꯜꯂꯤꯅ ꯈꯪꯗꯦ ꯑꯪꯒꯨꯔꯒꯨꯝꯕꯗꯤ ꯇꯥꯡꯕ ꯍꯥꯏꯁꯦ ꯑꯩ ꯑꯪꯒꯨꯔꯒꯨꯝꯕꯗꯤ ꯄꯥꯛ ꯂꯩꯗꯦꯕ ꯑꯗꯨ ꯑꯗꯨꯝ ꯂꯩꯕ ꯆꯠꯄꯀꯥꯟꯗ ꯍꯪ ꯌꯥꯅꯤ ꯑꯗꯣ ꯑꯩꯁꯦ ꯊꯕꯛ ꯑꯃ ꯇꯧꯔꯨꯏꯒꯦ ꯑꯗꯨꯒ ꯑꯩꯅ ꯍꯣꯔꯦꯟ ꯀꯩꯊꯦꯜ ꯆꯠꯂꯝꯗꯥꯏꯗꯨꯗ ꯅꯉꯣꯟꯗ ꯑꯃꯨꯛ ꯄꯥꯎ ꯐꯥꯎꯔꯛꯑꯒꯦ
ꯍꯣꯏ ꯌꯥꯏꯌꯦ ꯌꯥꯏ ꯍꯣꯏ ꯍꯣꯏ ꯊꯝꯃꯣ ꯑꯗꯨꯗꯤ